ꯍꯦꯔꯣ ꯇꯕ꯭ꯔꯣ꯫ ꯄꯥꯛ
ꯇꯌꯦ ꯇꯌꯦ ꯀꯔꯝꯕ ꯍꯤꯔꯣꯔꯣ ꯑꯃꯒ
ꯀꯧ ꯇꯥꯎꯕꯅꯤꯅꯦ ꯍꯦꯔꯣ ꯑꯣꯟꯈ꯭ꯔꯦ ꯅꯪꯁꯨ
ꯑꯁ ꯃꯗꯤꯀꯣ ꯕꯤꯔꯥꯅꯤꯀꯣ ꯀꯤꯀꯣ
ꯀ꯭ꯋꯥꯗꯤ ꯆꯔꯣꯢꯗ
ꯍꯥꯥ
ꯆꯥꯗꯣꯏꯕ ꯅꯣꯏꯕꯨ
ꯀꯔꯤꯔꯣ ꯀꯔꯤ ꯆꯥꯕ ꯍꯥꯏꯗꯤ ꯒ꯭ꯌꯥꯟ ꯇꯥꯗꯦ
ꯆꯔꯣꯏꯗ
ꯍ ꯂꯩꯗꯅ ꯀꯤꯕ ꯍꯥꯏꯕꯁꯤ ꯆꯥꯕ ꯈꯛꯇ ꯅꯠꯇꯦꯗ
ꯀꯔꯤꯁꯨ ꯇꯥꯎꯕ ꯉꯝꯕ ꯃꯤ ꯅꯠꯇꯦꯗ
ꯍꯣꯏ ꯆꯨꯝꯃꯝꯅꯤꯗ
ꯅꯨꯡꯇꯤꯌꯥꯡ ꯐꯥꯏꯇꯤꯟꯒꯨꯝꯃꯦꯗꯦ ꯅꯨꯡꯇꯤꯌꯥꯡ ꯐꯥꯏꯇꯤꯟꯒꯨꯝꯕꯅꯦ ꯑꯩꯈꯣꯏꯗꯤ
ꯇꯧꯑꯦꯒꯣ ꯀꯩꯁꯨ ꯇꯧꯕ ꯉꯝꯗꯧ ꯃꯥꯟꯇꯦ
ꯎꯝ ꯀꯝꯕꯤ ꯀꯟꯕꯅꯦꯗꯥ ꯀꯥꯒ꯭ꯔꯦꯁꯨꯣ
ꯀꯔꯤꯔ ꯀꯟꯕ꯭ꯔꯣ
ꯍꯪꯉꯣ ꯑꯩ ꯀꯟꯕ ꯀꯟꯕ꯭ꯔꯥ
ꯑꯦꯁ ꯀꯔꯤꯗ ꯀꯟꯕ꯭ꯔꯣ ꯆꯥꯛ ꯆꯥꯕꯗ ꯀꯟꯕꯔꯣ
ꯀꯜꯂꯦ
ꯕꯦꯔꯅꯤꯗ ꯃꯁꯥꯗꯣ ꯀꯟꯂꯗꯤ ꯑꯩ ꯑꯣꯏꯔꯗꯤ ꯑꯩ ꯑꯩꯅꯒ ꯑꯣꯏꯔꯝꯃꯗꯤꯀꯣ ꯃꯃꯥ ꯃꯄꯥ ꯑꯩꯁꯦ ꯑꯣꯏꯔꯨꯕ ꯌꯣꯛꯄꯤꯔꯣꯏꯌꯦ ꯎ
ꯆꯁ ꯃꯐꯝ ꯈꯨꯗꯤꯡ ꯂꯣꯏ ꯀꯜꯂꯦꯗ
ꯑꯦ ꯐ ꯀꯌꯦ ꯑꯗꯨꯗꯤ
ꯔꯤꯂꯦꯌꯦ
ꯃꯐꯝ ꯈꯨꯗꯤꯡꯗ ꯀꯜꯂꯦ ꯍꯥꯏꯅ ꯀꯤꯌꯦ
ꯎ
ꯏꯁ ꯏꯁꯅꯨ ꯂꯦ ꯈꯥꯟ ꯑꯗꯨꯗꯤ ꯑꯩꯗꯤ ꯈꯪꯗꯦꯀꯣ
ꯑꯩ ꯑꯩꯁꯨ ꯈꯪꯗꯦꯀꯣ ꯀꯔꯤꯅꯣ ꯅꯪꯅ
ꯀꯨꯠꯇ
ꯀ꯭ꯔꯤꯅꯨ
ꯑ ꯅꯪ ꯅꯠꯇꯦꯗ
ꯅꯃꯥꯟꯕꯤꯁꯤ ꯇꯧꯕ꯭ꯔꯣ
ꯎꯝ ꯍꯧꯖꯤꯛꯇꯤ ꯇꯣꯛꯈ꯭ꯔꯕ ꯃꯥꯜꯂꯦ
ꯀ꯭ꯔꯤꯅꯣ
ꯀꯔꯤꯒꯤ ꯀꯔꯤꯅ ꯑꯣꯅꯁꯨꯣ
ꯇ ꯃꯤꯅꯤ ꯁ ꯉꯥꯏꯣ ꯈꯣꯜꯂ ꯍꯥꯏ
ꯑꯣ ꯃꯠꯇꯦ ꯑꯩꯈꯣꯏꯒꯤ ꯃꯤꯗꯣ ꯃꯥ ꯗꯨꯀꯥꯟꯗ ꯂꯩꯑꯕ ꯑꯗꯨꯒꯤ ꯇꯦꯟ ꯃꯅꯤꯠꯁ ꯀꯨꯝꯕꯥ ꯉꯅꯨꯡꯉꯥꯏꯌꯣ ꯍꯥꯏꯕ
ꯎꯝ ꯑꯐꯌ‌ꯦꯅꯦ
ꯑꯗꯨꯗꯒꯤꯅꯦ ꯆꯅꯤꯡ ꯃꯟꯗꯅ ꯈꯪꯗꯦ
ꯛꯁꯃꯤꯁꯦ ꯍꯩꯅꯧꯗꯤꯆꯥꯅꯤꯀꯣ ꯒꯥꯔꯤ ꯃꯆꯥ ꯆꯠꯇꯣꯏꯔꯣ
ꯎꯝ
ꯅ‌ꯣꯏ ꯃꯤ ꯀꯌꯥ ꯑꯅꯤ
ꯂꯥꯏꯟꯗ ꯆꯠꯄꯗꯣ ꯃꯇꯝ ꯌꯥꯝ ꯆꯪꯉꯦꯅ ꯑꯩꯈꯣꯏ ꯂꯩꯀꯥꯏꯗꯨꯗꯤ ꯑꯁ ꯒꯥꯔꯤ ꯆꯣ ꯂꯥꯎꯕ ꯋꯥꯕꯅꯦ
ꯎꯝ ꯃꯤ ꯑꯍꯨꯝ ꯆꯠꯇꯔꯣ
ꯎꯝ
ꯎꯝ ꯇꯨꯝꯅꯤꯡꯕ ꯍꯧꯒꯦ ꯍꯥꯏꯕ
ꯅ
ꯈꯔ ꯋꯥꯕꯀꯣ ꯑꯗꯨꯒꯤ ꯅꯨꯡꯁꯥꯅ ꯁꯥꯕꯅꯦ
ꯑꯁ ꯂꯥꯎꯒꯨꯝꯕ ꯆꯠꯂꯦ ꯇꯨꯝꯕꯗꯣ ꯌꯥꯝ ꯅꯨꯡꯉꯥꯏꯕꯅꯦ
ꯑꯃꯨꯛꯀ ꯍꯧꯒꯠꯄꯗꯗꯤ ꯂꯣꯏꯅ ꯅꯪꯕꯗꯣ
ꯑꯣ ꯍꯔꯦꯕꯨꯨꯝ ꯃꯟꯗꯎꯗ ꯆ ꯀꯟꯕꯅꯤꯅ ꯇꯋꯥꯏꯅ ꯇꯧꯕꯅꯤꯅ ꯊꯕꯛꯇꯤ ꯑꯗꯨꯒꯨꯝꯕꯗꯤ ꯇꯧꯔꯤꯗ ꯅꯥꯗꯕꯅꯦ ꯑꯩꯈꯣꯏꯗꯤ
ꯇ ꯑꯣꯏꯅ ꯇꯧꯕꯅꯤꯅ ꯎꯝ
ꯎꯝ ꯅꯨꯡꯇꯤ ꯇꯧꯒꯅꯣ ꯑꯅꯥ ꯈꯥꯇꯦꯅꯤꯗ ꯁꯤꯗ ꯂꯑꯕ ꯍꯣꯏ ꯅꯍꯥꯟ ꯂꯥꯎ ꯇꯥꯎꯕ ꯃꯇꯝꯗꯗꯤ ꯎ ꯇꯅꯤ ꯌꯥꯝ ꯌꯥꯝ ꯐꯪꯕꯅꯦ ꯌꯨꯝꯗ ꯂꯥꯏꯕ ꯀꯥꯟꯗꯗꯤ ꯑꯁ ꯊꯕꯥꯛ ꯌꯥꯝ ꯇꯥꯎꯋ ꯅꯇꯦꯗ ꯈꯪꯗꯕꯒꯤꯅꯤꯅꯣ
ꯎꯝ
ꯕꯥꯄꯨꯗꯤ ꯑꯦꯁ ꯍꯩꯇꯕ ꯂꯩꯇꯦꯗ
ꯐꯥꯏꯅꯦ ꯃꯤꯖꯥꯗꯤ ꯊꯕ ꯀ ꯂꯣꯏꯅ ꯍꯩꯀ
ꯎꯝ ꯍꯥꯏꯔꯤꯅꯦ
ꯅꯪ ꯆꯥꯛ ꯊꯣꯡꯕ ꯍꯩꯔꯝꯗ꯭ꯔꯕ ꯑꯣ ꯈꯠꯇꯝ
ꯊꯣꯡꯕꯗꯤ ꯍꯥꯏꯌꯦ ꯍꯥꯎꯗꯕꯒꯤꯅꯤꯗ
ꯑꯣ ꯑꯗꯨꯗꯣ ꯍꯩꯇꯕꯒꯤꯅꯦꯗꯣ ꯍꯥꯎꯇꯣꯏꯗꯣ
ꯊꯣꯡꯕꯗꯤ ꯑꯗꯨꯝ ꯍꯩꯌꯦꯅ ꯃꯤ ꯃꯤꯒꯤ ꯆꯥꯅꯤꯡꯕ ꯁꯇꯥꯜꯗꯣ ꯇꯣꯡꯉꯥꯜꯂꯦꯅ
ꯎꯝ ꯑꯗꯨ ꯑꯣꯏꯔꯁꯨ ꯃꯤ ꯂꯣꯏꯃꯛꯒꯤ ꯊꯣꯡꯕ ꯍꯩꯗꯨꯅꯦ ꯆꯥꯛ ꯊꯣꯡꯕ ꯍꯩ ꯍꯥꯏꯔꯤꯁꯦ ꯅꯅꯥꯇꯣꯝꯗꯒꯤ ꯊꯣꯡꯕ ꯍꯩ ꯍꯥꯏꯕꯗꯣ ꯑꯗꯨ ꯍꯩꯕ ꯀꯧꯗꯦ ꯀꯔꯤꯅꯣ ꯅꯪꯁꯨ ꯌꯥꯗꯦꯗ
ꯍꯩꯗ ꯍꯩꯗ
ꯑꯗꯨꯗꯤꯗꯤꯝ ꯀꯥꯏꯕ ꯆ ꯆꯝꯐꯨꯠꯇꯦ ꯆꯉꯩꯗꯕ
ꯇꯨꯝ ꯐꯣ ꯆ ꯍꯥꯏꯗ ꯆꯝꯐꯨꯔꯗꯤ ꯃꯤ ꯂꯣꯏ ꯑꯃ ꯍꯥꯏꯒꯅꯤ ꯅꯪꯁꯨ
ꯎꯝ ꯍꯩꯇꯕꯁꯨ ꯌꯥꯎꯕꯀꯣ ꯑꯗꯨꯒꯤꯀꯣ
ꯅꯪꯗꯤ ꯃꯤ ꯃꯤ ꯈꯛꯇ ꯊꯣꯡꯕ ꯍꯥꯏꯔꯝꯅꯤ ꯑꯗꯨ
ꯑꯁ ꯑꯩꯃꯤꯅꯦꯅꯤ ꯈꯣꯏ ꯊꯣꯡ ꯍꯩꯇ꯭ꯔꯤꯁꯦ ꯑꯇꯩꯗꯤ ꯂꯣꯏꯅ ꯍꯩꯌꯀꯣ ꯃꯤ ꯃꯤ ꯈꯛꯇꯪꯅꯦ ꯊꯣꯡ ꯍꯩꯇꯕ
ꯑꯂꯨ ꯐ꯭ꯔꯥꯏ ꯇꯥꯎ꯭ꯕꯒ ꯃꯦꯒꯤ ꯊꯣꯡꯕꯗꯤ ꯌꯥꯝ ꯍꯥꯏꯔꯥꯑꯝꯅꯤ ꯅꯨꯄꯥꯁꯤ ꯀꯣꯏ ꯉꯅꯥꯎꯅꯤ ꯄꯁꯨ ꯃꯥꯂꯒꯦ ꯆ ꯎꯝ ꯌꯦꯟꯁꯥꯡ ꯍꯥꯎꯗ꯭ꯔꯗꯤ ꯅꯦꯒꯤ ꯈꯛꯇ ꯊꯣꯡꯒ ꯆꯥꯕꯅꯦ
ꯑꯩꯗꯤ ꯑꯗꯨꯕꯨ ꯅꯠꯇ꯭ꯔꯦꯍ‌ꯦ
ꯅꯨꯄꯥꯁꯤꯡꯁꯦ ꯖꯥꯠ ꯖꯥꯠꯅꯦ ꯌꯦꯟꯁꯥꯡ ꯍꯥꯎꯗ꯭ꯔꯗꯤ ꯑꯁ ꯑ
ꯅꯪ ꯑꯩꯒ ꯂꯩꯃꯤꯟꯅꯔꯗꯤ ꯅꯪ ꯈꯪꯗꯣꯏꯅꯤꯍ‌ꯦ ꯑꯩꯒꯤ ꯑꯩꯁꯦ ꯀꯃꯥꯏꯅ ꯇꯧꯕ꯭ꯔꯥ ꯍꯥꯏꯁꯦ
ꯍꯣꯏꯗ ꯂ ꯑꯩꯕ ꯂꯥꯛ ꯑꯣ
ꯑꯩꯁ ꯑꯗꯨꯗꯤ ꯅꯨꯡꯉꯥꯏꯔꯣꯏ ꯂꯩꯕ
ꯅꯪꯒꯤ ꯈꯨꯠ ꯆꯥꯕ ꯌꯦꯡꯁꯦ
ꯆꯁ ꯑꯩ ꯈꯨꯠ ꯆꯥꯗꯕ ꯇꯜꯂꯦ
ꯍꯣꯥꯥ ꯌꯦꯡꯁꯦ ꯍꯥꯏꯒꯗꯕꯅꯤꯅꯦ ꯁꯤꯁꯦ ꯀꯔꯤꯔꯣ
ꯑꯩꯅ ꯊꯣꯡꯕ ꯆꯥꯈ꯭ꯔꯒ ꯅꯍꯥꯟ
ꯑꯗꯤ ꯈꯪꯗꯦꯀꯣ
ꯑꯦ ꯆꯥꯛ
ꯆꯥꯕ ꯐꯪꯗ꯭ꯔꯤꯌꯦ ꯑꯩꯈꫭꯏꯗꯤ ꯅꯍꯥꯟ ꯑꯩꯈꯣꯏ ꯆꯛꯄꯨꯗꯤ ꯑꯩꯅ ꯊꯣꯡꯉꯦꯅ ꯑꯩꯅ ꯀꯔꯥꯡꯕꯗꯣ
ꯑ ꯍꯥꯎꯇꯦꯀꯣ ꯑꯗꯨ ꯑꯗꯨ ꯌꯦꯟꯁꯥꯡꯗꯣ ꯌꯥꯝ ꯍꯥꯎꯇꯦ
ꯃꯤ ꯃꯤ ꯂꯣꯏ ꯅꯍ ꯍꯥꯎꯑꯦ ꯍꯥꯏꯗꯨꯗꯤ
ꯎꯨꯝꯍꯛ ꯎꯨꯝꯍꯛ ꯎꯨꯝꯍꯛ
ꯅꯣꯏꯁꯨ ꯍꯥꯎꯣꯏ ꯍꯥꯏ
ꯑꯁꯁ ꯑꯩꯗꯤ ꯍꯥꯏꯗꯤꯦ ꯑꯩ ꯑꯩꯗꯤ ꯑꯩꯗꯤ ꯍꯥꯏꯗꯦꯀꯣ ꯑꯩꯗꯤ ꯍꯥꯏꯗꯦ
ꯅꯪꯅꯅꯦ ꯀꯅꯥꯔꯔꯀꯣ ꯑꯩꯉꯣꯟꯗ ꯀꯣꯟꯅꯥꯅꯦ ꯍꯥꯏꯕꯗꯣ
ꯈꯪꯗꯦ ꯀꯅꯥꯔ ꯀꯅꯥꯅ ꯍꯥꯏꯕ꯭ꯔꯥ ꯑꯩ ꯅꯨꯄꯥ ꯑꯃ ꯑꯣꯏꯔꯝꯃꯅꯤꯗ ꯑꯩ ꯑꯩꯁꯨ ꯍ ꯍꯣꯏ ꯑꯔꯕꯅꯤ ꯑꯗꯩ ꯃꯤ ꯃꯤ ꯅꯨꯄꯥ ꯃꯍꯥꯛ ꯑꯩ ꯇꯥꯛꯑꯦ ꯍꯣꯏ ꯀꯨꯅꯗꯦ ꯍꯥꯏꯌꯦ
ꯑꯣꯍꫭ ꯑꯗꯣ ꯃꯣꯏꯗꯣ ꯍꯥꯎ ꯃ ꯏꯟꯕꯒꯤꯅꯦꯕ ꯑꯗꯣ
ꯎꯝ ꯈꯪꯗ꯭ꯔꯦꯗ
ꯅꯪꯁꯨ ꯌꯥꯎꯕ ꯃꯥꯜꯂꯦ
ꯑꯩꯗꯤ ꯌꯥꯎꯗꯕ ꯐꫭꯠꯇꫭꯗꯣ
ꯃꯤꯒꯤ ꯌꯨꯝꯗꯗꯤ ꯉꯥꯅꯨ ꯂꯩꯔꯤꯀꯣ
ꯉꯥꯅꯨ ꯅꯠꯇꯦꯗ ꯌꯦꯟꯅꯤꯗ ꯌꯦꯟ ꯃ ꯀꯣꯟꯟꯗ ꯅꯅꯪ ꯣꯔꯦ
ꯌꯦꯟꯒꯂ ꯌꯦ ꯀꯠ ꯁꯤ ꯍꯦ ꯁꯤ
ꯍꯣꯏ ꯂꯩꯌꯅꯦ ꯈꯔ ꯈꯔ ꯇꯧꯔꯛꯀꯅꯤꯀꯣ ꯑꯩꯈꯣꯏꯗꯤ
ꯪꯉꯥꯏꯅ ꯇꯤꯁꯤꯡꯒꯤꯤ ꯌꯦꯟ ꯑꯗꯨꯅꯦ ꯈ꯭ꯋꯥꯏꯕꯒꯤ
ꯀꯣꯏꯗꯞꯣꯏ ꯀꯣꯏꯗꯦꯞ ꯣꯏꯂꯔ ꯆꯥꯗꯕꯀꯣ ꯑꯗꯨꯏꯗꯤ
ꯎꯝ ꯆꯥꯅꯤꯡꯗꯦꯗ ꯎꯄꯥꯏ ꯂꯩꯇꯕꯒꯤ ꯃꯔꯛ ꯃꯔꯛꯇꯤ ꯆꯥꯅꯤꯡꯕ ꯐꯥꯎꯋꯦ ꯑꯗꯨ ꯑꯣꯏꯔꯁꯨ ꯑꯁ ꯁꯤꯤꯗꯗꯤ ꯕꯣꯏꯂꯥꯔ ꯉꯥꯛꯇ ꯆꯥꯕꯅꯤꯅ
ꯎꯝ ꯎꯝ ꯅꯣꯏ ꯀꯩꯅꯣ ꯅꯣꯏ ꯂꯩꯐꯝꯗ ꯍꯣꯇꯦꯜ ꯑꯃ ꯑꯅꯧꯕ ꯍꯥꯡꯕꯨ ꯅꯠꯇ꯭ꯔꯣ
ꯎꯝ ꯍꯥꯎꯄꯨ ꯈꯣꯏꯒꯥꯡꯕ ꯂꯩ ꯑꯕꯤꯌꯣ ꯈꯨꯡꯒꯪ ꯅꯨꯡꯕꯨ ꯀꯥꯎ ꯇꯧꯔꯛꯑꯣ ꯑꯩꯉꯣꯟꯗ ꯀꯥꯎ ꯇꯧꯔꯛꯑꯦꯃ
ꯇꯅꯥꯅꯣ ꯕꯤꯐ ꯏꯟꯅꯔꯁꯈꯣꯏ ꯊꯣꯡꯅ
ꯑꯣ ꯑꯣ ꯑꯣ ꯍꯣꯏ ꯌꯥꯝ ꯍꯥꯎꯕ ꯅꯠꯇꯦꯗ ꯑꯗꯨꯕꯨꯗꯤ
ꯎꯝ
ꯑꯊꯁꯨꯕꯥꯝꯗꯅꯥ ꯑꯗꯨꯗꯠꯇꯤꯈꯣ ꯃꯔꯥꯛ ꯃꯔꯥꯛꯛꯇꯨꯗꯤ ꯍꯥꯎꯕ ꯑꯗꯨꯝ ꯐꯪꯉꯦ ꯑꯗꯨ ꯑꯣꯏꯔꯁꯨ ꯌꯥꯝ ꯍꯥꯎꯕ ꯅꯠꯇꯦ
ꯍꯒꯤ
ꯑꯣ ꯆ ꯀꯔꯤ ꯍꯥꯏꯕ
ꯌꯥꯝ ꯌꯥꯝꯅ ꯄꯤꯕ
ꯎꯝ ꯍꯟꯗ꯭ꯔꯦꯗꯗꯤꯤ ꯑꯗꯨꯝ ꯌꯥꯝꯃ ꯄꯤꯌꯦꯦꯗ ꯍꯣꯏ ꯆꯥꯕ ꯉꯝꯗꯦꯗ
ꯅꯪ ꯁꯤ ꯂꯣꯏꯔꯒ ꯅꯪ ꯅꯪ ꯆꯠꯇꯣꯏꯔꯣ ꯑꯣ ꯉꯔ ꯀꯃꯗꯤꯦ ꯍꯩꯅꯧ ꯃꯨꯟꯕ ꯆꯥꯕ ꯆꯠꯂꯟꯅꯤꯀꯣ
ꯇꯥꯑꯣ ꯐꯪꯈ꯭ꯔꯅꯤ ꯑꯩꯈꯣꯏꯗꯤ ꯅꯣꯏꯗꯤ ꯌꯦꯟ ꯆꯥꯕ ꯐꯪꯉꯤꯅ
ꯎꯝ
ꯅ
ꯍꯥꯎꯕꯨꯅꯤꯗ ꯍꯥꯏꯅ ꯍꯨꯅ ꯑ
ꯎꯆ ꯎꯆ ꯄꯔꯤ ꯄꯤ ꯎ ꯎ ꯔ ꯎꯝ
ꯇꯥꯕꯣ
ꯇꯥꯦ ꯇꯥꯌꯦ ꯑꯗꯨꯝ ꯍꯥꯏꯣ
ꯍꯕꯣ ꯃꯤꯂꯣ
ꯂꯈ ꯍꯥꯏꯏꯌꯦ ꯀꯦ ꯀꯥꯏꯦ ꯄꯂ ꯌꯨ ꯅꯪ ꯃꯄꯥꯟ ꯊꯣꯛꯄꯤꯌꯣ ꯑꯩ ꯐꯨꯔꯤꯠꯇ ꯍꯥꯞꯇ꯭ꯔꯤ ꯌꯦꯡ ꯍꯥꯏꯌꯣ ꯗꯑꯣ ꯍꯜꯂꯣ ꯏꯕꯨꯡꯉꯣ ꯉꯥꯏꯍꯥꯛ ꯉꯥꯏꯕꯤꯌꯣ
ꯉꯥꯡꯕꯤ ꯌꯥꯗꯦ
ꯅꯪꯒꯅꯠꯇꯦ ꯅꯪꯕꯨꯗꯤ ꯑꯗꯨꯝ ꯉꯥꯡꯅꯤꯗ ꯎꯝ
ꯑꯃꯨꯛꯀ ꯃꯦꯀꯞ ꯍꯧꯗꯣꯏꯔꯣ ꯅꯣꯏꯁꯦ
ꯑꯩꯈꯣꯏ ꯃꯦꯀꯞ ꯇꯧꯕ꯭ꯔꯣ ꯎꯕ꯭ꯔꯣ ꯑꯩꯈꯣꯏ
ꯍꯣꯏ ꯎꯑꯦ ꯎꯕ ꯌꯥꯏꯅꯦ ꯎꯑꯦꯅ ꯑꯗꯨꯝ ꯎꯕ ꯈꯨꯗꯤꯡ ꯎꯕ ꯈꯨꯗꯤꯡ ꯑꯗꯨꯝ ꯑꯣꯏꯣꯏꯗ
ꯑꯥ ꯅꯪ ꯆꯥꯏ ꯂꯥꯛꯀꯅꯤ ꯑꯁꯦꯡꯕꯒꯤ ꯎꯔꯗꯤ ꯌꯦꯡꯉꯣ
ꯑꯩ ꯑꯩꯒꯤ ꯁꯛꯁꯨ ꯀꯥꯎꯔꯝꯃꯅꯤ ꯀꯨ
ꯀꯅꯥ
ꯍꯥꯥ
ꯇꯥꯔꯕ
ꯎꯝ ꯎꯝ ꯑꯃꯨꯛ ꯍꯂꯛꯑꯄ ꯀꯥꯟꯗ ꯍꯥꯏꯔꯛꯀꯦꯀꯣ ꯇ